ꯚꯏ
ꯇꯥꯕ꯭ꯔꯣ
ꯇꯥꯏꯌꯦ ꯇꯥꯏꯌꯦ ꯇꯨꯝꯗ꯭ꯔꯤꯔꯣ꯫
ꯑꯣꯏ ꯇꯨꯗ꯭ꯔꯤꯌꯦ ꯕꯣꯜ ꯉꯥꯏꯔꯤꯌꯦ꯫
ꯑꯁ ꯑꯩꯁꯨ ꯉꯅꯥꯔꯤꯅꯦ꯫
ꯉꯁꯤꯗꯤ ꯀꯃꯥꯏ ꯀꯃꯥꯏ ꯇꯧꯔꯤꯒꯦ ꯀꯥꯏ ꯀꯥꯏ ꯆꯠꯂꯦ꯫
ꯉꯁꯤꯔꯣ ꯉꯁꯤꯗꯤ ꯆꯠꯇꯦꯗ ꯁꯨꯝ ꯌꯨꯝꯗ ꯂꯩꯌꯦ ꯅꯪꯗ꯫
ꯑꯗꯨꯝ ꯂꯩꯌꯦ ꯑꯈꯣꯏꯁꯨ ꯍꯣꯏ ꯀꯩ ꯃꯊꯦꯜ ꯆꯥꯔꯒꯦ꯫
ꯃꯁꯤꯁꯦ ꯑ ꯃꯤꯔꯦꯟ ꯃꯅꯥꯒ
ꯑꯥꯎ
ꯑꯗꯨ ꯑꯀꯪꯕ ꯃ ꯑ ꯃꯃꯤꯡꯗꯤ ꯑ ꯀꯔꯤ ꯍꯥꯏꯁꯤꯔ ꯑꯈꯣꯏꯒꯤ ꯍꯪꯒꯥꯝꯒꯤ ꯑꯀꯥꯡꯕꯗꯨ
ꯑꯣ ꯑꯣ
ꯑꯗꯨꯒ ꯃꯤꯛꯁ ꯇꯧꯔꯒ ꯑꯩ ꯏꯃꯥꯅ ꯊꯣꯡꯕꯤꯌꯦ꯫
ꯑꯠꯁ ꯍꯥꯎꯕꯅꯤꯅꯦ ꯑꯗꯨꯗꯤ꯫
ꯍꯥꯎꯕ꯭ꯔ ꯍꯥꯗꯕ ꯈꯪꯗꯦ꯫
ꯑꯁ ꯑꯗꯨ ꯍꯥꯎ ꯍꯥꯎꯇꯦ ꯍꯥꯏꯕ ꯌꯥꯗꯦ ꯍꯦ ꯌꯥꯝ ꯍꯥꯎꯕ ꯏꯟꯁꯥꯡꯅꯤ ꯑꯗꯨ꯫
ꯍꯣꯏ ꯍꯥꯎꯕꯗꯤ ꯍꯥꯎꯋꯦ
ꯎꯝ
ꯆꯤꯡꯒꯤ ꯉꯁꯥꯡ ꯑꯗꯨꯒꯤ
ꯑꯗꯣꯅꯦ ꯏꯁꯥꯒꯤꯁꯨ ꯀꯥꯟꯅꯕ
ꯍꯣꯏ ꯑꯗꯨꯅꯦ
ꯍꯥꯎꯁꯨ ꯍꯥꯎꯕ ꯑꯗꯨꯅꯤ꯫
ꯍꯣꯏ ꯆꯥꯛꯁꯨ ꯌꯥꯝ ꯆꯪꯉꯦ ꯑꯗꯨ ꯀꯣꯡꯃꯒꯁꯥꯎꯗꯨ꯫
ꯑꯗꯨꯅꯦꯕ ꯍꯣꯏ ꯑꯗꯣ ꯉꯁꯤꯗꯤ ꯀꯩꯁꯨ ꯆꯠꯇ꯭ꯔꯦ꯫
ꯍꯣꯏ ꯆꯠꯇ꯭ꯔꯦ ꯌꯨꯝꯗ ꯂꯩ ꯍꯣꯏ ꯆꯠꯕꯨꯗꯤ ꯆꯠꯂꯦ ꯍꯥꯏꯕꯨ ꯑꯌꯨꯛ ꯄꯨꯡ ꯑ ꯇꯔꯥ ꯃꯈꯥꯏꯒꯨꯝꯕꯗꯀꯣ ꯑꯩ ꯆꯠꯂꯦ ꯑꯗꯨꯒ ꯍꯜꯂꯛꯑꯦ ꯍꯜꯂꯛꯑꯒ ꯄꯣꯊꯥꯔꯒ ꯌꯨꯝꯗ ꯂꯩ
ꯊꯕꯛ ꯌꯥꯝ ꯁꯨ ꯑꯩꯈꯣꯏꯁꯤ ꯍꯥꯏ ꯑꯩꯁꯨ ꯉꯁꯤꯗꯤ ꯆꯠꯊꯣꯛꯇ꯭ꯔꯤꯗ꯫ ꯆꯠꯇ꯭ꯔꯦ ꯑꯗꯨꯝ ꯂꯩꯔꯦ ꯑꯗꯨꯒ ꯉꯥꯏꯍꯥꯛ ꯁꯅꯥꯔꯨꯔꯦ ꯑꯃꯨꯛ ꯍꯜꯂꯛꯑꯦ꯫
ꯑꯣ ꯐꯨꯠꯕꯣꯜꯂꯣ
ꯍꯣꯏ ꯐꯨꯠꯕꯣꯜ ꯍꯦꯛ ꯁꯥꯟꯅꯕꯅꯦ ꯑꯗꯨꯕꯨ ꯉꯁꯤꯗꯤ ꯕꯣꯂꯤꯕꯣꯜ ꯑꯣꯏꯅ ꯁꯥꯟꯅꯔꯕꯅꯦ ꯑꯩꯁꯨꯦ
ꯑꯁ ꯑꯗꯨꯗꯤ ꯅꯪꯁꯦ ꯐꯨꯠꯕꯣꯜꯒ ꯕꯣꯂꯤꯕꯣꯜ ꯌꯝ ꯍꯩꯔꯝꯒꯅꯤꯅꯦ꯫
ꯑ ꯀꯔꯤꯕ
ꯐꯨꯠꯕꯣꯜꯒ ꯕꯣꯂꯤꯕꯣꯜꯁꯦ ꯅꯪ ꯌꯥꯝ ꯍꯥꯏꯔꯝꯒꯅꯦꯕ
ꯑꯁ ꯃꯤ ꯃꯔꯛꯇꯗꯤ ꯇꯤꯟꯕ ꯌꯥꯗꯦꯗ ꯍꯩꯕꯗꯤ ꯅꯠꯇꯦ ꯑꯗꯨꯕꯨ ꯑꯗꯨꯝ ꯌꯥꯎꯅꯤꯕꯒꯤ ꯀꯣ ꯁꯥꯟꯅꯅꯤꯡꯕꯒꯤ ꯌꯥꯎꯔꯨꯕꯅꯤꯗ ꯃꯤꯒꯨꯝꯅꯗꯤ ꯍꯩꯕꯗꯤ ꯅꯠꯇꯦ꯫
ꯗꯣ ꯃꯗꯨꯒꯨꯝꯕ ꯏꯁꯄꯣꯔꯠꯁꯗ ꯌꯥꯝ ꯐꯕꯅꯦ ꯑꯈꯣꯏ ꯍꯛꯆꯥꯡꯒꯤꯀꯣ
ꯑꯩꯈꯣꯏ ꯍꯛꯆꯥꯡꯒꯤꯗꯤ ꯌꯥꯝ ꯀꯥꯟꯅꯩ ꯍꯣꯏ꯫
ꯑꯗꯨꯅꯦ
ꯑꯗꯨ ꯉꯁꯤꯗꯤ ꯀꯅꯥꯕꯨ ꯁꯞꯄꯣꯔꯠ ꯇꯧꯁꯦ ꯍꯥꯏꯕꯅꯣ꯫
ꯑꯩꯗꯤ ꯁꯤ ꯑꯥꯔ ꯁꯦꯚꯦꯟꯗꯣ
ꯑꯣ ꯅꯪ ꯑꯗꯨ ꯑꯗꯨ ꯃꯤꯔꯣ
ꯍꯣꯏ
ꯑꯣ ꯌꯥꯝ ꯐꯩ ꯌꯥꯝ ꯐꯩ ꯑꯩꯗꯤ ꯈꯔꯗꯤ ꯇꯣꯡꯉꯥꯜꯂꯦ ꯅꯪꯒ ꯅꯪꯒꯤ ꯅꯪꯒ ꯃꯗꯨꯒ ꯍꯦꯛ ꯍꯦꯛ ꯋꯥꯔꯤꯁꯨ ꯋꯥꯇꯥꯏ ꯁꯥꯟꯅꯕꯗꯣ ꯑꯗꯣ ꯅꯨꯄꯥꯗ ꯃꯦꯁꯤꯗꫭ
ꯑꯣ ꯑꯣ ꯑꯣ ꯑꯣ ꯑꯗꯨꯗꯤ ꯉꯁꯤꯗꯤ ꯅꯠꯇꯦꯅ ꯃꯈꯣꯏꯁꯦ
ꯑꯗꯨꯕꯨ ꯉꯁꯤꯒꯤꯗꯤ ꯅꯠꯇꯦ ꯃꯥꯁꯦ ꯍꯣꯏ ꯑꯗꯨꯕꯨ ꯑꯩꯗꯤ ꯉꯁꯤꯗꯤ ꯏꯁꯄꯦꯟꯗ ꯑꯣꯏꯅ ꯆꯠꯂꯦꯍꯦ
ꯑꯣ ꯈꯪꯗꯦ
ꯁꯥꯎꯕ ꯌꯥꯗꯦꯀꯣ
ꯀꯔꯤꯒꯤ ꯁꯥꯥꯎꯒꯅꯤ ꯑꯩꯈꯣꯏꯅ ꯑꯩꯈꯣꯏꯅ ꯁꯥꯎ ꯑꯩꯈꯣꯏꯅ ꯁꯥꯎꯋꯦ ꯍꯥꯏꯅ ꯈꯠꯅꯔꯁꯨ ꯃꯈꯣꯏ ꯈꯪꯂꯔꯣꯏ
ꯍꯣꯏ ꯍꫭꯏ ꯑꯗꯨꯅꯤ
ꯈꯪꯉꯔꫭꯏ ꯑꯗꯨꯒꯤꯅꯤ ꯉꯝꯗꯤ ꯉꯝꯃꫭꯏ
ꯀꯅꯥꯒꯨꯝꯕꯤ ꯀꯅꯥꯒꯨꯝꯕꯅ ꯈꯠꯅꯔꯒ ꯂꯩꯕꯗꯣ ꯑꯄꯪꯕꯅꯤꯅꯦ
ꯑꯗꯨꯅꯦ ꯑꯗꯨꯅꯦ ꯈꯠꯅꯔꯒ ꯀꯞꯂꯒ ꯂꯩꯕ ꯃꯤꯁꯤꯡꯗꯣ ꯀꯔꯤꯒꯤꯅꯣ ꯃꯈꯣꯏꯅꯁꯨ ꯈꯪꯕꯤꯔꯣꯏꯌꯦ
ꯈꯪꯉꯣꯏ ꯈꯪꯉꯣꯏ ꯑꯩꯈꯣꯏꯒꯤꯁꯨ ꯀꯥꯟꯅꯕ ꯂꯩꯇꯦ ꯌꯥꯝ ꯍꯣꯏ ꯑꯩꯈꯣꯏꯅ ꯄꯥꯝꯕ ꯑꯃꯃꯝꯕꯨꯗꯤ ꯂꯩꯔꯝꯕ ꯌꯥꯏꯀꯣ
ꯍꯣꯏ ꯍꯣꯏ ꯑꯗꯨꯅ‌ꯦ
ꯀꯔꯦꯝ ꯀꯊꯥꯏ ꯅꯥꯕꯗꯣ ꯀꯩꯁꯨ ꯀꯥꯟꯅꯕ ꯅꯠꯇꯦ ꯍꯥꯏꯕ ꯑꯩꯈꯣꯏꯒꯤꯗꯤ
ꯍꯣꯏ ꯆꯨꯝꯃꯦ ꯑꯗꯨꯅꯤ ꯀꯅꯥꯔꯤꯕ ꯑꯃꯨꯛ ꯑꯩꯈꯣꯏꯅ ꯑꯗꯨꯒ ꯄꯩꯁꯥ ꯊꯥꯅꯔꯒ ꯁꯨꯃꯥꯏꯅ ꯇꯧꯕꯗꯨꯕꯨ ꯑꯁ
ꯑꯗꯨꯗꯤ ꯌꯥꯝ ꯁꯣꯏꯕ ꯊꯕꯛꯅꯦ ꯑꯩꯈꯣꯏꯒꯤꯗꯤ ꯑꯗꯨꯗꯤ ꯀꯩꯁꯨ ꯊꯣꯏꯗꯣꯛꯅ ꯈꯜꯂꯨꯗ꯭ꯔꯦ ꯄꯥꯝꯃ‌ꯦ ꯐꯖꯩ ꯂꯣꯏꯔꯦ
ꯍꯣꯏ ꯄꯥꯝꯃꯦ ꯐꯖꯔꯦ ꯌꯦꯡꯂ‌ꯦ ꯉꯝꯗ꯭ꯔꯤ ꯉꯝꯗ꯭ꯔꯦ ꯉꯝꯗꯤ ꯉꯝ꯭ꯔꯦ ꯍꯣꯏ ꯆꯨꯝꯃꯦ
ꯑꯗꯨꯕꯨ ꯃꯤ ꯈꯔꯗꯤ ꯑꯁ ꯋꯥꯔꯤ ꯋꯥꯇꯥꯏ ꯌꯥꯝ ꯁꯥꯒꯠꯅꯔꯒ ꯃꯣꯏ ꯃꯁꯦꯟ ꯁꯥꯎꯅꯕꯁꯨ ꯂꯩꯌꯦꯀꯣ
ꯑꯗꫭ ꯑꯣꯏ ꯆꯨꯝꯃꯦ ꯑꯗꯨꯅꯦ ꯑꯗꯨꯅꯦ ꯃꯈꯣꯏꯒꯤ ꯏꯁꯇꯦꯇꯁꯀꯨꯝꯕꯗ ꯃꯥꯗꯤ ꯁꯨꯃꯥꯏꯅ ꯇꯧꯋꯦ ꯑꯗꯨꯏ ꯁꯨꯃ ꯑꯩ ꯌꯥꯝ ꯑꯁ ꯌꯦꯡꯕ ꯉꯝꯗ꯭ꯔꯦ ꯍꯧꯖꯤꯛꯀꯥꯟꯁꯦ
ꯑꯩꯈꯣꯏꯒꯤ ꯊꯕꯛꯇꯐꯥꯎ ꯃꯥꯏ ꯑꯣꯟꯁꯤꯟꯕ ꯉꯝꯗ꯭ꯔꯒ ꯑꯗꯨꯒꯤꯗ ꯑꯩꯈꯣꯏ ꯋꯥꯔꯤ ꯋꯥꯇꯥꯏ ꯑꯣꯏꯅ ꯃꯇꯝ ꯂꯩꯇ꯭ꯔꯦ ꯑꯩꯈꯣꯏꯒꯤꯗꯤ
ꯁꯨꯃꯥꯏꯅ ꯈꯪꯉꯤ ꯃꯈꯣꯏ ꯁꯨꯃꯥꯏꯅ ꯇꯧꯕ ꯁꯨꯃꯥꯏꯅ ꯈꯜꯂꯒ ꯈꯔ ꯏꯒꯗꯕ ꯃꯇꯝ ꯂꯩꯕ ꯃꯥꯜꯂꯦ ꯃꯈꯣꯏꯁꯦ
ꯃꯤ ꯍꯥꯏꯕꯁꯦ ꯋꯥꯈꯜꯂꯣꯟ ꯂꯣꯏꯅ ꯃꯥꯟꯅꯗꯕꯅꯤꯅꯀꯣ
ꯍꯣꯏꯖ ꯑꯗꯨꯖꯨ ꯆꯨꯝꯃꯦ
ꯎꯄꯥꯏꯗꯤ ꯂꯩꯇ꯭ꯔꯦ
ꯑꯗꯨꯅꯦ ꯑꯗꯣ ꯍꯧꯖꯤꯛ ꯀꯔꯤ ꯀꯔꯤ ꯊꯕꯛ ꯇꯧꯔꯤꯕ ꯅꯪꯗꯤ
ꯑꯩꯁꯦ ꯑꯩ ꯃꯄꯥꯟꯗ ꯂꯩꯌꯦ ꯍꯟꯗꯛꯁꯦ
ꯑꯣ ꯑꯣ ꯊꯕꯛ ꯑꯃ ꯇꯧꯕ ꯀꯣ
ꯊꯕꯛꯨꯝꯕꯅꯤ ꯇꯧꯗꯦ ꯊꯕꯛ ꯇꯧꯅꯤꯡꯉꯤ ꯑꯗꯨꯗ ꯍꯧꯖꯤꯛꯃꯛꯄꯨꯗꯤ ꯇꯧꯗ꯭ꯔꯤ
ꯑꯣ ꯑꯩꯁꯨ ꯇꯧꯗ꯭ꯔꯤꯗ
ꯑꯣ ꯅꯪꯁꯨ ꯃꯄꯥꯟꯗ ꯂꯩꯕ꯭ꯔꯣ ꯅꯠꯇ꯭ꯔꯒ ꯅꯪ ꯈꯨꯟꯗ ꯑꯗꯨꯝ ꯂꯩꯕ꯭ꯔꯣ
ꯃꯄꯥꯟꯗ ꯂꯥꯛ ꯃꯄꯥꯟ ꯍꯥꯏꯕꯗꯤ ꯑꯩꯈꯣꯏꯅ ꯈꯪꯕꯤꯕ ꯃꯄꯥꯟ ꯇꯝꯄꯥꯛ ꯅꯠꯇꯕꯀꯣ ꯑꯇꯣꯞꯄꯒꯤ ꯇꯝꯄꯥꯛꯇ
ꯑꯧ ꯅꯃꯥꯟꯅꯕꯒ ꯂꯩꯕ꯭ꯔꯣ
ꯅꯠꯇꯦ ꯑꯩꯒ ꯑꯩꯒꯤ ꯗꯗꯥꯒ ꯗꯗꯥ ꯍꯥꯏꯕꯗꯤ ꯑꯩꯒꯤ ꯀꯥꯖꯤꯟ ꯗꯗꯥꯀꯣ ꯑꯗꯨꯒ ꯑꯩꯈꯣꯏꯁꯦ ꯃꯤ ꯇꯔꯨꯛ ꯂꯩꯔꯤꯌꯦ
ꯎꯝ ꯏ ꯌꯥꯝ ꯐꯩꯅꯦ
ꯑꯄꯥꯔꯠꯃꯦꯟꯗꯀꯣ ꯑꯄꯥꯔꯠꯃꯦꯟ ꯔꯦꯟꯗ ꯑꯩꯈꯣꯏ ꯂꯩꯔꯒ ꯇꯧꯦ ꯑ ꯁꯥꯕꯗꯤ ꯑꯁ ꯌꯥꯝ ꯁꯥꯕꯀꯣ
ꯑꯁ ꯅꯪꯁꯨ ꯌꯥꯝ ꯁꯥꯕ ꯃꯐꯝꯗ ꯂꯩꯕ꯭ꯔꯣ
ꯑꯁ ꯍꯥꯏꯔꯅꯣꯅ ꯁꯥꯕꯗꯤ
ꯑꯩꯁꯨ ꯑꯩꯁꯨ ꯁꯥꯕ ꯃꯐꯝꯗꯅꯤ
ꯁꯥꯕ ꯃꯐꯝ ꯍꯥꯏꯕꯗꯤ ꯑꯩꯈꯣꯏ ꯃꯐꯝ ꯑꯃꯈꯛꯇ ꯂꯩꯃꯤꯟꯅꯕꯖꯥꯔꯣ
ꯑꯗꯨꯅꯦ ꯑꯩꯅ ꯑꯩꯗꯤ ꯗꯦꯜꯂꯤꯗ ꯂꯩꯌꯦ
ꯑꯣ ꯑꯗꯨꯗꯤ ꯑꯩꯗꯤ ꯗꯤꯃꯥꯄꯨꯔꯗ ꯂꯩꯕꯀꯣ
ꯑꯣ ꯑꯣ ꯑꯣꯥ ꯑ ꯃꯥ ꯄꯨꯁꯁ ꯁꯥꯕꯅꯤ ꯄꯁꯨ ꯁꯥꯕꯅꯤ ꯑꯁ ꯁꯥꯕꯗꯤ ꯍꯥꯏꯔꯅꯨ ꯑꯗꯨꯗꯁꯨ
ꯑꯁ ꯁꯥꯏꯖ ꯑꯗꯨꯕꯨ ꯉꯁꯤꯗꯤ ꯈꯔ ꯅꯣꯡ ꯆꯨꯕꯈꯣ ꯏꯪꯉꯤ
ꯑꯣ ꯉꯁꯤ ꯈꯔ ꯅꯣꯡ ꯆꯨꯕ꯭ꯔꯣ
ꯍꯣꯏ ꯍꯣꯏ ꯑꯗꯨ ꯃꯤꯅꯤꯠ ꯃꯉꯥ ꯇꯔꯨꯛ ꯈꯛꯛꯇꯅꯤꯗ ꯅꯣꯡꯆꯨꯒ ꯑꯃꯨꯛꯀ ꯇꯧꯔꯛꯈ꯭ꯔꯦ
ꯑꯣ ꯑꯣꯣ ꯑꯣ
ꯧꯕꯅꯦ
ꯑꯗꯨꯒꯨꯝꯕꯗꯨꯅꯦ ꯄꯦꯟꯗꯕꯗꯣ ꯅꯠꯇ꯭ꯔꯥ
ꯑꯗꯨꯅꯦ
ꯆꯨꯒꯦ ꯍꯥꯏꯔꯗꯤ ꯐꯖꯅ ꯆꯨꯕ
ꯍꯣꯏ ꯍꯣꯏ
ꯆꯨꯔꯣꯏ ꯍꯥꯏꯔꯗꯤ ꯑꯗꯨꯝ ꯁꯥꯔꯒ ꯂꯩꯕ ꯑꯗꯨꯅ ꯐꯩꯌꯦꯕ
ꯆꯨꯝꯃꯦ ꯆꯨꯝꯃꯦ ꯑꯗꯨꯅ ꯐꯩꯌꯦ
ꯅꯠꯇ꯭ꯔꯒꯅ ꯑꯁ ꯃꯔꯛ ꯃꯔꯛꯇ ꯁꯥꯕ ꯃꯔꯛꯇ ꯑꯃꯨꯛ ꯅꯣꯡ ꯆꯨꯕ ꯑꯗꯨꯗꯤ ꯅꯥꯁꯨ ꯅꯥꯏꯗꯅꯀꯣ
ꯍꯣꯏ ꯍꯣꯏ ꯑꯗꯨꯅꯦ
ꯎꯝ ꯈꯪꯗ꯭ꯔꯦ ꯑꯩꯈꯣꯏꯔꯣꯝꯗ ꯃꯐꯝꯗꯁꯨ ꯏꯔꯥꯡ ꯌꯥꯝ ꯀꯟꯕꯅꯤꯅ ꯍꯧꯖꯤꯛꯁꯦ ꯌꯨꯝꯁꯨ ꯊꯣꯛꯄ ꯌꯥꯗ꯭ꯔꯦꯅꯦ
ꯑꯩꯒꯤꯁꯨꯅꯦ ꯑꯁ ꯑꯩꯁꯨ ꯁꯥꯎꯔꯕꯅꯤ ꯃꯈꯣꯏꯖꯤꯡꯗꯣ
ꯑꯗꯨꯒꯤꯀꯣ ꯏꯔꯥꯡ ꯂꯩꯔꯕꯅꯤꯅ ꯎꯄꯥꯏ ꯂꯩꯇꯦ
ꯑꯗꯨꯅꯦ ꯑꯩꯅ ꯆꯠꯀꯗꯕ ꯂꯝꯕꯤꯁꯤ ꯑꯅꯤ ꯃꯔꯛ ꯊꯦꯡꯅꯒꯅꯦꯕ ꯃꯈꯣꯏꯒꯤ
ꯑ ꯑꯩ ꯑꯩ ꯅꯪꯒꯤ ꯃꯐꯝ ꯈꯪꯕ ꯃꯥꯜꯂꯦ
ꯍꯣꯏ ꯑꯗꯨꯅꯤ ꯑꯗꯨꯒ ꯑꯩꯅ ꯂꯝꯕꯤ ꯀꯣꯏꯅ ꯆꯠꯗꯤ ꯑꯍꯨꯝ ꯊꯦꯡꯅꯒꯅꯤ
ꯑꯩ ꯃꯦꯁꯦꯖ ꯑꯃ ꯊꯥꯔꯛꯀꯦ
ꯍꯧꯖꯤꯛꯔꯣ
ꯍꯣꯏ ꯊꯥꯈꯤꯕꯅꯤ
ꯑꯩ ꯐꯣꯟ ꯑꯃꯗ ꯌꯦꯡꯒꯦ ꯑꯩ ꯉꯁꯤꯗꯤ ꯋꯥꯆꯞ ꯊꯝꯗꯕꯀꯣ
ꯑꯣ ꯋꯥꯆꯦꯞꯇ ꯑꯩ ꯊꯥꯈꯤꯕꯅꯤ
ꯑ ꯌꯦꯡꯁꯦ
ꯎꯝ
ꯑꯣ ꯅꯠꯇꯦ ꯅꯠꯇꯦ ꯑꯗꯨ ꯌꯣꯠ ꯗꯕ ꯑꯗꯨ ꯌꯧꯗꯕ ꯑꯃꯒꯤ ꯂꯝ ꯂꯥꯟꯐꯝꯗ
ꯑꯣ
ꯑꯗꯣ
ꯑꯗꯨꯗꯤ ꯁꯤꯔꯣ
ꯑ ꯌꯦꯡꯁꯦ ꯑꯗꯣ ꯑꯩ ꯃꯐꯝꯗꯨꯗꯤ ꯌꯧꯗꯦ ꯅꯠꯇꯦ ꯅꯠꯇꯦ ꯑꯗꯨꯗꯣ ꯍꯦꯟꯅꯦ ꯑ ꯃꯗꯨꯒꯤ ꯃꯅꯥꯛꯇ ꯂꯩꯥꯕꯗꯣ
ꯎꯝ ꯑꯗꯨꯒꯤ ꯃꯅꯥꯛꯇ ꯂꯩꯕ
ꯍꯣꯏ
ꯑꯠꯆꯥ ꯆꯥ ꯆꯥ ꯊꯣꯡꯒꯤ ꯃꯅꯥꯛꯇ ꯂꯩꯕꯗꯨꯔꯣ
ꯊꯣꯡꯒꯤ ꯃꯅꯥꯛꯇ ꯂꯩꯕꯗꯤ ꯃꯈꯣꯏꯁꯦ ꯄꯥꯔꯠ ꯐꯣꯔꯅꯤ ꯑꯈꯣꯏꯁꯦ ꯄꯥꯔꯠ ꯊ꯭ꯔꯤꯅꯤꯕ ꯄꯥꯔꯠ ꯊ꯭ꯔꯤꯁꯦ ꯑꯛꯄ ꯃꯅꯨꯡꯗ ꯆꯪꯒꯅꯤ ꯃꯤꯅꯤꯠ ꯇꯔꯥꯒꯨꯝꯕꯗꯤ ꯆꯥꯒꯅꯤꯗ ꯈꯣꯡꯅ ꯀꯣ
ꯑꯁ ꯑꯩꯈꯣꯏ ꯏꯃꯥꯟꯅꯕ ꯌꯥꯝ ꯂꯩꯕꯅꯦ ꯑꯗꯨꯗ
ꯍꯣꯏ ꯑꯛ ꯃꯤ ꯑꯈꯣꯏ ꯈꯨꯟꯗꯒꯤ ꯃꯤꯁꯨ ꯌꯥꯝꯃꯦ ꯅꯪꯅ ꯍꯧꯖꯤꯛ ꯂꯩꯕ ꯃꯐꯝꯗ ꯂꯩꯕꯗꯣ
ꯑꯁꯤꯁꯨ ꯌꯥꯝ ꯑꯁꯤ ꯍꯧꯖꯤꯛ ꯑꯩ ꯊꯥꯔꯛꯄꯗꯁꯨ ꯍꯧꯖꯤꯛ ꯑꯅꯤꯗꯣ ꯌꯥꯝ ꯂꯩꯕꯅꯦ ꯏꯃꯥꯟꯅꯕ
ꯑ ꯍꯣꯏ ꯂꯩꯔꯝꯒꯅꯤ
ꯎꯝ
ꯃꯤ ꯃꯠ ꯃꯗꯨ ꯈꯨꯟꯗꯒꯤ ꯂꯩꯕ ꯃꯤꯁꯤꯡꯗꯣ ꯃꯈꯣꯏꯁꯦ ꯃꯄꯥꯟꯗ ꯆꯠꯂꯒ ꯀꯣ ꯃꯄꯥꯟꯗ ꯆꯠꯂꯒ ꯃꯈꯣꯏꯁꯦ ꯇꯧꯕꯅꯤ
ꯆꯨꯝꯃꯦ ꯆꯨꯝꯃꯦ ꯁ꯭ꯀꯨꯜꯁꯨ ꯇꯝꯃꯤꯟꯅꯕꯁꯨ ꯂꯩꯌꯦ
ꯍꯣꯏ
ꯅꯪ ꯀꯣꯂꯦꯖꯀꯨꯝꯕ ꯁ꯭ꯀꯨꯜꯒꯨꯝꯕ ꯇꯝꯕꯗꯤ ꯑꯩꯈꯣꯏꯔꯣꯝꯗ ꯇꯧꯕ꯭ꯔꯣ ꯅꯪ ꯃꯄꯥꯟꯗꯒꯤ ꯇꯧꯕ꯭ꯔꯣ
ꯑꯩ ꯇꯧꯕꯁꯦ ꯀ꯭ꯂꯥꯁ ꯀ꯭ꯂꯥꯁ ꯁꯤꯛꯁ ꯀ꯭ꯂꯥꯁ ꯁꯚꯦꯟ ꯐꯥꯎ ꯑꯩꯗꯤ ꯍꯣꯏ ꯅꯪꯅ ꯍꯥꯟꯅ ꯍꯪꯕ ꯃꯐꯝꯗꯨꯗꯀꯣ
ꯎꯝ
ꯑꯗꯨ ꯃꯐꯝꯗ ꯑꯩ ꯀ꯭ꯂꯥꯁ ꯁꯦꯚꯦꯟ ꯐꯥꯎ ꯇꯝꯃꯦꯕ ꯑꯗꯣ ꯀ꯭ꯂꯥꯁ ꯑꯦꯠꯇꯒꯤꯅ ꯑꯦꯝ ꯑꯦ ꯐꯥꯎꯁꯦ ꯑꯣꯜ ꯂꯣꯏꯅꯃꯛ ꯃꯄꯥꯟꯗ ꯆꯠꯂꯦ
ꯑꯣ ꯑꯗꯨꯒꯤꯅꯤ
ꯍꯣꯏ ꯑꯗꯨꯒꯤ ꯍꯥꯏꯕꯗꯤ ꯃꯄꯥꯟꯗ ꯆꯠꯀꯅꯤ ꯍꯥꯏꯕꯕꯨ ꯑꯩꯗꯤ ꯑ ꯔꯦꯟ ꯀꯨꯝꯕꯗ ꯕꯔꯥꯒꯨꯝꯕ ꯂꯩꯇꯕꯀꯣ ꯑꯗꯣ ꯐꯥꯗꯔ ꯁꯤꯁꯇꯔꯁꯤꯡ ꯈꯥꯪꯉꯦꯀꯣ꯫
ꯍꯣꯏ ꯍꯣꯏ ꯍꯣꯁꯇꯦꯜꯗ ꯑꯣꯏꯅ ꯂꯩꯕ꯫
ꯍꯣꯏ ꯍꯣꯁꯇꯦꯜ ꯗꯕꯨ ꯇꯣꯏꯅ ꯂꯩꯕ ꯑꯗꯨ ꯑ ꯍꯣꯁꯇꯦꯜꯗ ꯂꯩꯕ꯭ꯅꯤꯅ ꯆꯍꯤ ꯑꯃꯒꯨꯝꯕ ꯑꯅꯤꯒꯨꯝꯕꯗꯤ ꯌꯨꯝꯗ ꯆꯠꯇ꯭ꯔꯤꯌꯦ ꯃꯈꯣꯏꯅ ꯆꯠꯀꯅꯨ ꯍꯥꯏꯕ
ꯑꯣ ꯑꯗꯨꯗꯤ꯫ ꯅꯪꯁꯦ ꯐ꯭ꯔꯤꯁꯀꯨꯝꯕꯒꯤ ꯂꯝꯕꯤꯗ ꯆꯠꯇ꯭ꯔꯣ
ꯅꯠꯇꯦ ꯅꯠꯇꯦ ꯑꯗꯨꯕꯨ ꯃꯈꯣꯏꯅ ꯍꯥꯏꯕꯁꯦ ꯑꯥ ꯑꯩꯈꯣꯏꯅ ꯆꯍꯤ ꯑꯃ ꯁꯦ ꯑꯩꯈꯣꯏꯅ ꯍꯣꯁꯇꯦꯜ ꯃꯤ ꯌꯥꯝꯌꯥꯝꯁꯤꯡ ꯂꯣꯏꯅ ꯈ꯭ꯔꯤꯁꯃꯥꯁꯀꯨꯝꯕ ꯑꯩꯈꯣꯏꯅ ꯅꯨꯡꯉꯥꯏꯃꯤꯟꯅꯁꯤ ꯍꯥꯏꯕ ꯃꯈꯣꯏ ꯍꯥꯏꯕꯀꯣ꯫ ꯑꯗꯣ ꯈ꯭ꯔꯤꯁꯃꯥꯁ ꯍꯣꯏ ꯑꯃꯨꯛꯀ ꯈ꯭ꯔꯤꯁꯃꯥꯁ ꯂꯣꯏꯔꯗꯤ ꯅꯈꯣꯏꯅ ꯅꯅꯤꯌꯨ ꯌꯔꯒ ꯑꯃꯨꯛꯀ ꯆꯠꯂꯣ ꯍꯥꯏꯕꯀꯣ꯫
ꯎꯝ ꯎꯝ ꯀꯨꯝꯁꯤ ꯄꯨꯨꯝꯁꯤꯁꯨ
ꯅꯠꯇꯦ ꯑ ꯅꯠꯇꯦ ꯅꯠꯇꯦ ꯑ ꯑꯩꯅ ꯑꯩ ꯕꯤ ꯑꯦ ꯀꯥꯕꯁꯦ ꯇꯨ ꯊꯥꯎꯖꯟ ꯇ꯭ꯋꯦꯟꯇꯤ ꯋꯥꯟꯗ ꯀꯥꯕꯅꯦꯕꯀꯣ
ꯑꯣ
ꯀꯥꯞꯕ ꯃꯇꯝꯗꯤ ꯑꯩ ꯍꯣꯁꯇꯦꯜꯗ ꯂꯩꯔꯦ ꯑꯩꯒꯤ ꯑꯩꯒꯤ ꯗꯦꯗꯥ ꯃꯅꯥꯛꯇ ꯍꯧꯖꯤꯛ ꯑꯩ ꯂꯩꯐꯝꯗ ꯀꯣ ꯂꯩꯌꯦ꯫ ꯑꯗꯣ ꯀ꯭ꯂꯥꯁ ꯑꯩꯗꯒꯤ ꯀ꯭ꯂꯥꯁ ꯇꯨꯌꯦꯦꯜꯞ ꯐꯥꯎ ꯑꯁ ꯍꯣꯁꯇꯦꯜꯗ ꯂꯩꯕꯁꯦ ꯍꯣꯁꯇꯦꯜꯒꯤ ꯒꯟꯁꯥꯡꯁꯦ꯫ ꯆꯍꯤ ꯃꯔꯤ ꯃꯉꯥ ꯆꯥꯕꯅꯦ ꯥꯒꯨꯝꯕꯁ
ꯑꯩꯗꯤ ꯀ꯭ꯂꯥꯁ ꯐꯣꯔꯗꯒꯤ ꯒ꯭ꯔꯦꯖꯨꯌꯦꯁꯟ ꯐꯥꯎ ꯍꯣꯁꯇꯦꯜ ꯉꯥꯛꯇꯅꯤ꯫
ꯑꯁ ꯑꯗꯨ ꯑꯗꯨꯗꯤ ꯅꯪꯁꯨ ꯍꯣꯁꯇꯦꯜꯒꯤ ꯃꯍꯥꯎ ꯈꯪꯉꯅꯤ ꯌꯥꯝꯅ
ꯃꯍꯥꯎꯗꯤ ꯐꯖꯅ ꯈꯪꯈ꯭ꯔꯕꯅꯤ ꯑꯩꯁꯨ ꯑꯉꯥꯡꯒꯤ꯫ ꯑꯉꯥꯡꯒꯤ ꯕꯣꯔꯗꯤꯡꯒꯤ ꯃꯍꯥꯎꯁꯨ ꯑꯍꯟ ꯑꯣꯏꯔꯞ